ꯑꯩꯈꯣꯏꯒꯤ ꯊꯥꯡꯖꯤꯡ ꯍꯔꯥꯎꯕꯁꯤꯗꯤꯅꯦ ꯃꯌꯥꯝꯗꯒꯤ ꯌꯥꯝ ꯇꯣꯡꯉꯥꯜꯂꯦꯕꯀꯣ ꯑꯩꯈꯣꯏꯒꯤ ꯑꯩꯈꯣꯏꯒꯤꯗꯤ ꯂꯩꯀꯥꯏ ꯂꯩꯀꯥꯏꯒꯤ ꯑꯣꯏꯅ ꯃꯧ ꯖꯒꯣꯏ ꯀꯥꯏꯅ ꯁꯥꯏꯌꯦꯕ ꯍꯥꯏꯗꯤ ꯃꯤꯒꯤꯅ ꯊꯧꯒꯜ ꯖꯒꯣꯏ ꯑꯗꯨ ꯖꯒꯣꯏꯅ ꯃꯌꯥꯝ ꯐꯝꯅꯥꯏꯕꯤ ꯐꯝꯅꯥꯏꯕꯒ ꯄꯨꯂꯞ ꯄꯨꯂꯞ ꯁꯥꯗ꯭ꯔꯥ ꯑꯗꯨꯃꯥꯏꯅ ꯁꯥꯗꯦꯕ ꯑꯩꯈꯣꯏꯗꯤ ꯎꯝ ꯑꯩꯈꯣꯏꯒꯤ ꯃꯣꯏꯔꯥꯡꯁꯦ ꯄꯨꯂꯞꯅ ꯂꯩꯀꯥꯏ ꯀꯨꯟꯗꯤ ꯍꯦꯜꯂꯦꯕꯀꯣ ꯑꯗꯨꯗꯨꯅ ꯃꯥꯏ ꯃꯥꯏ ꯅꯣꯡ ꯅꯣꯡꯃꯩ ꯄꯥꯂꯤ ꯇꯥꯅꯔ ꯀꯥꯟꯗꯅꯦ ꯃꯧꯒ ꯑꯩꯈꯣꯏ ꯁꯥꯗꯣꯏꯅꯦꯕ
ꯎꯝ
ꯑꯗꯩꯗꯤ ꯂꯥꯏ ꯂꯝ ꯊꯣꯛꯄ ꯃꯛꯇ ꯍꯥꯏꯇꯥꯔꯒꯁꯨ ꯑꯇꯩꯅ ꯃꯌꯥꯝ ꯊꯣꯛꯅꯩꯔꯤꯁꯤꯗꯒꯤ ꯌꯥꯝ ꯇꯣꯡꯉꯥꯜꯂꯦꯕ
ꯎꯝ
ꯑꯗꯨꯗꯨꯒ ꯂꯥꯏ ꯍꯔꯥꯎꯕꯒꯤꯅꯦ ꯈ꯭ꯋꯥꯏꯗꯩ ꯀꯨꯝꯍꯩ ꯅꯨꯡꯉꯥꯏꯕꯁꯨ ꯑꯩꯈꯣꯏꯅ ꯏꯍꯦꯟ ꯍꯦꯜꯂꯦꯕ ꯀꯨꯝꯍꯩ ꯑꯗꯩꯗꯤ ꯊꯥ ꯑꯃꯒ ꯍꯔꯥꯎꯕꯁꯤꯗꯤ ꯀꯨꯏꯗꯕ ꯆꯤꯡꯉꯝꯅꯤꯉꯣ ꯊꯥ ꯑꯅꯤꯒ ꯑꯗꯨꯝ ꯍꯔꯥꯎꯋꯦꯕ ꯑꯃ ꯃꯈꯥꯏ ꯑꯅꯤꯁꯦ ꯑꯗꯨꯝ ꯁꯤ ꯃꯌꯥꯗ ꯑꯗꯨꯝ ꯍꯔꯥꯎꯋꯦꯕ
ꯎꯝ ꯂꯥꯏ ꯍꯔꯥꯎꯕ ꯍꯥꯏꯔꯗꯤ ꯑꯩꯈꯣꯏꯗꯤ ꯑ ꯄꯥꯟꯊꯣꯏꯕꯤꯅ ꯀꯣꯜꯂꯦ ꯄꯥꯟꯊꯣꯏꯕꯤꯒ ꯅꯣꯡꯄꯣꯛ ꯅꯤꯡꯊꯧꯒ
ꯎꯝ
ꯑꯗꯨꯅ ꯀꯩꯇꯧꯗꯦ ꯑꯥ ꯂꯩ ꯑꯩꯈꯣꯏ ꯂꯥꯏ ꯂꯝ ꯊꯣꯛꯐꯝꯒꯤꯗꯤ ꯑꯥ ꯆꯤꯡ ꯑꯃ ꯂꯩꯕ ꯆꯤꯡ ꯃꯆꯥ ꯑꯩꯈꯣꯏ ꯈꯨꯜꯒꯤ ꯑꯩꯈꯣꯏ ꯈꯨꯜ ꯈꯛꯇꯒꯤ ꯂꯥꯏꯖꯤꯡ ꯑꯗꯨꯗ ꯀꯥꯔꯅꯤ ꯈꯔ ꯂꯥꯞꯄꯦꯕ ꯑꯩꯈꯣꯏ ꯂꯥꯏꯁꯪꯗꯨꯒ ꯂꯥꯏꯖꯤꯡ ꯑꯗꯨꯕꯨ ꯃꯥꯏꯕꯤ ꯇꯧꯔꯒ ꯈꯣꯡꯉꯒ ꯑ ꯙꯣꯟ ꯊꯤꯟꯗꯅ ꯂꯥꯛꯑꯅꯤ ꯊꯣꯡꯒꯥꯟ ꯊꯣꯡꯒꯥꯟꯗ ꯍꯩꯔꯨꯛ ꯀꯩꯀꯥ ꯀꯠꯅꯤꯡꯕ ꯀꯠꯂꯅꯤ ꯈꯣꯏꯔꯝꯅꯤꯡꯕ ꯈꯣꯏꯔꯝꯃꯅꯤꯗꯅ ꯑꯗꯨꯒ ꯂꯥꯏ ꯂꯝ ꯑꯗꯨꯗ ꯊꯣꯛꯎꯔꯅꯤ ꯍꯧꯖꯤꯛꯀꯤꯗꯨꯗ ꯆꯤꯡ ꯃꯊꯛꯇꯨꯗ ꯄ꯭ꯂꯦꯟ ꯑꯣꯏꯔꯒ ꯂꯥꯏꯁꯪ ꯂꯩꯌꯦꯕ ꯂꯥꯏꯁꯪꯅꯦ ꯃꯥꯟꯇꯣꯞ ꯅꯦ ꯂꯩꯌꯦꯕ
ꯎꯝ
ꯑꯗꯨꯗ ꯂꯥꯏ ꯂꯝꯊꯣꯛꯄꯗꯣ ꯑꯗꯨꯗ ꯍꯔꯥꯎꯔꯅꯤ ꯑꯗꯨꯒ ꯅꯨꯡꯗꯥꯡ ꯑꯣꯏꯔꯀꯥꯟꯗ ꯀꯨꯝꯙꯔꯑꯅꯤ ꯀꯨꯝꯊꯔꯛꯄ ꯀꯥꯟꯗ ꯑꯩꯈꯣꯏꯅ ꯊꯣꯡꯒꯥꯟꯗ ꯃꯩ ꯑꯣꯛꯑꯅꯤꯕꯀꯣ
ꯎꯝ
ꯑꯗꯨꯒ ꯃꯩ ꯑꯣꯛꯑꯅꯤ ꯑꯗꯨꯒ ꯂꯥꯏꯁꯪꯗꯨꯗ ꯑꯃꯨꯛ ꯍꯧꯖꯤꯛꯀꯤ ꯑꯩꯈꯣꯏꯒꯤ ꯂꯥꯏꯁꯪ ꯈꯨꯟꯒꯤ ꯂꯥꯏꯁꯪꯗꯣ ꯑꯗꯨꯗ ꯊꯝꯃꯅꯤ ꯍꯔꯥꯎꯔꯒ ꯑꯗꯨꯒ ꯅꯣꯡꯉꯥꯜꯂꯒ ꯑꯗꯨꯝ ꯍꯔꯥꯎꯔꯅꯦꯕ ꯂꯥꯏꯂꯝ ꯊꯣꯛꯈꯤꯕꯗꯩ
ꯎꯝ ꯂꯥꯏ ꯂꯝ ꯍꯥꯟꯅ ꯊꯣ ꯏꯔꯣ ꯍꯥꯢꯖꯦ
ꯂꯥꯏꯂꯝꯗꯣ ꯂꯥꯏꯊꯣꯡꯍꯥꯡꯕꯒ ꯅꯣꯡꯉꯥꯟꯕꯒ ꯊꯣꯛꯄꯒꯤ ꯊꯣꯛꯄ ꯃꯥꯜꯂꯦ
ꯅꯣꯏꯗꯤ ꯑꯈꯣꯏꯗꯤ ꯂꯥꯏ ꯂꯝꯊꯣꯛꯄ ꯍꯥꯏꯁꯦ ꯍꯔꯥꯎꯕ ꯂꯣꯏꯔꯝꯗꯥꯏꯗ ꯊꯣꯛꯑꯦꯕ
ꯂꯣꯢꯔꯝꯗꯥꯢ ꯊꯣꯛꯇꯦ ꯑꯩꯈꯣꯏ ꯍꯧꯔꯛꯄꯗ ꯊꯣꯛꯑꯦ ꯑꯗꯨꯒ ꯑ ꯈꯣꯏ ꯄꯥꯟꯊꯣꯏꯕꯤꯅ ꯀꯣꯟꯕꯗꯗꯤ ꯄꯣꯂꯣꯏ ꯁꯦꯠꯄ ꯌꯥꯗꯦꯕ
ꯎꯝ ꯍꯥꯏ
ꯐꯅꯦꯛ ꯃꯄꯥꯟ ꯅꯥꯏꯕꯤ ꯁꯦ ꯄ ꯌꯥꯏꯌꯦ ꯀꯖꯦꯡ ꯂꯩ ꯎꯞꯄ ꯌꯥꯏ ꯑꯗꯨꯒ ꯑ ꯀꯩꯅꯣꯝꯍꯥꯏꯗꯥꯏꯅꯦ ꯎꯝ ꯃꯌꯥꯡꯒꯤ ꯀꯩ ꯃꯥꯟꯕꯗꯣ
ꯎꯝ
ꯑꯗꯨ ꯁꯦꯠꯂꯦ
ꯄꯣꯂꯣꯏ ꯁꯦꯠꯄꯖꯦ ꯐꯕꯨꯗꯤ ꯐꯖꯩ ꯑꯗꯨꯢ ꯇꯥꯔꯖꯨ ꯈꯣꯏ ꯃꯩꯇꯩꯒꯤ ꯑꯣꯏꯗꯦꯗꯅ
ꯎꯝ
ꯃꯩꯇꯩꯒꯤꯗꯤ ꯑꯣꯏꯕꯗꯤ ꯑꯣꯏ ꯑꯗꯨ ꯇꯥꯔꯁꯨ ꯃꯥꯅ ꯈꯔ ꯑꯅꯧꯕꯅꯦꯕ ꯊꯥꯏꯅꯒꯤ ꯌꯥꯝ ꯂꯩꯔꯛꯄ ꯅꯠꯇꯦ ꯅꯤꯡꯊꯧ ꯀꯅꯥꯒꯤ ꯍꯥꯛꯇꯛꯇꯅꯣ ꯅꯤꯡꯊꯧ ꯆꯨꯔꯆꯥꯟꯒꯤ ꯍꯥꯛꯇꯛꯇꯔꯥ ꯒꯝꯚꯤꯔꯒꯤꯗꯔꯣ ꯑꯗꯨꯗꯩ ꯆꯠꯅꯒꯤꯕꯅꯦ ꯀꯨꯏꯗ꯭ꯔꯤꯕ ꯍꯤꯟꯗꯨ ꯗꯔꯃ ꯂꯥꯛꯑꯕ ꯃꯇꯨꯡꯗ ꯆꯠꯅꯒꯤꯕꯅꯦꯕ ꯄꯣꯂꯣꯏꯖꯦ ꯑꯗꯨꯃꯥꯢ ꯍꯥꯏ ꯑꯗꯨꯒ ꯐꯅꯦꯛ ꯃꯄꯥꯟ ꯅꯥꯢꯕꯤ ꯀꯖꯦꯡꯂꯩ ꯎꯞꯄ
ꯁꯤꯅ ꯃꯩꯇꯩꯒꯤ ꯊꯥꯏꯅꯒꯤ ꯊꯥꯏꯅꯒꯤ ꯂꯨꯍꯣꯡꯕꯗ ꯁꯤꯖꯤꯟꯅꯍꯥ ꯅꯥ ꯊꯥꯏꯅ ꯂꯨꯍꯣꯡꯕꯒꯤ ꯇꯧꯔꯒ
ꯈꯪꯕ꯭ꯔꯦꯛ ꯈꯪꯒꯔꯦ ꯏꯁꯥꯗꯨ ꯅꯪ ꯑꯗꯨꯃꯥꯏ ꯍꯥꯏꯖꯤꯜꯂꯛꯄꯗ ꯑꯈꯣꯏꯒꯤ ꯃꯣꯏꯔꯥꯡꯒꯤꯗꯤ ꯁꯥꯒꯩ ꯁꯥꯒꯩ ꯑꯣꯏꯅ ꯂꯥꯏ ꯃꯌꯥꯝ ꯍꯥꯏꯗꯤ ꯁꯥꯒꯩ ꯈꯨꯗꯤꯡꯃꯛꯀꯤ ꯂꯥꯏ ꯂꯩꯕꯀꯣ
ꯎꯝ
ꯑ ꯃꯣꯏꯔꯥꯡꯗ ꯂꯩꯔꯒ ꯂꯥꯏ ꯂꯩꯇꯕ ꯑꯗꯨꯗꯤ ꯂꯥꯏ ꯂꯩꯇꯕ ꯁꯥꯒꯩꯗꯨꯗꯤ ꯃꯣꯏꯔꯥꯡ ꯁꯥꯒꯩ ꯑꯁꯦꯡꯕ ꯅꯇꯦꯕ ꯂꯥꯑꯒ ꯂꯥꯛꯑꯒ ꯁꯩꯗꯥꯡ ꯈꯦꯔꯒ ꯈꯨꯟ ꯀꯩꯅꯣ ꯁꯩꯗꯥꯡꯉꯒ ꯂꯩꯕ ꯍꯥꯏꯇꯥꯔꯦ
ꯂꯥꯏ ꯍꯥꯏꯗꯤ ꯀꯩ ꯂꯥꯏ ꯑꯄꯣꯛꯄꯒꯨꯝꯕꯔꯣ ꯁꯥꯒꯩꯒꯤ ꯂꯥꯏꯅꯤ
ꯑ ꯑꯩꯈꯣꯏ ꯃꯣꯏꯔꯥꯡꯒꯤ ꯑꯣꯏꯅ ꯂ ꯂꯥꯏ ꯂꯣꯏ ꯂꯩꯖꯩꯑꯦꯕ
ꯑꯗꯣ ꯑꯩꯈꯣꯏꯁꯨ ꯃꯣꯏꯔꯥꯡꯅꯦꯕ ꯑꯩꯈꯣꯏ ꯌꯦꯛꯁꯦ ꯃꯣꯏꯔꯥꯡꯅꯦꯕꯀꯣ
ꯎꯝ
ꯑꯗꯨꯒ ꯑꯩꯈꯣꯏꯁꯦ ꯃꯣꯏꯔꯥꯡ ꯂꯣꯝꯗꯩ ꯂꯥꯛꯄꯅꯦ ꯍꯥꯏꯌꯦꯕꯀꯣ ꯈꯨꯝꯂꯦꯟ ꯄꯥꯠꯈꯪꯕ꯭ꯔꯥ
ꯊꯥꯡꯖꯝ ꯊꯥꯡꯖꯝꯁꯦ ꯃꯣꯏꯔꯥꯡꯗ ꯁꯥꯒꯩ ꯂꯩꯇꯦ
ꯊꯥꯡꯖꯦ ꯉꯥꯡ ꯈꯝꯗꯤ ꯂꯩꯕ꯭ꯔꯥ
ꯂꯩꯇꯦ
ꯅꯩꯔꯛꯀꯅꯤ
ꯂꯩꯇꯦ ꯍꯦꯃꯥꯝ ꯀꯤꯌꯥꯝ ꯈꯨꯨꯃꯥꯝ ꯃꯣꯏꯔꯥꯡꯊꯦꯝ
ꯎꯝ
ꯑꯗꯩꯗꯤ ꯂꯥꯏꯁꯪꯕꯝ ꯈꯌꯥꯡꯕꯝ ꯑꯍꯟꯊꯦ ꯑꯍꯟ ꯊꯦꯝꯖꯨ ꯃꯣꯏꯔꯥꯡ ꯁꯥꯒꯩ ꯅꯠꯇꯦ ꯑꯩꯈꯣꯏꯒꯤꯅꯦ ꯃꯣꯏꯔꯥꯡ ꯁꯥꯡꯒꯩ ꯃꯣꯏꯔꯥꯡꯒꯤ ꯁꯥꯒꯩ ꯑꯣꯏꯕꯁꯤꯡ ꯑꯁꯦꯡꯕ ꯑꯣꯔꯤꯖ__ ꯖꯦꯜ ꯁꯥꯒꯩꯖꯤꯡꯖꯦ
ꯎꯝ
ꯑꯦꯁꯤꯌꯥꯅ ꯆꯤꯡꯉꯦꯕ ꯑꯈꯣꯏ ꯑꯈꯣꯏ ꯑꯈꯣꯏ ꯑꯦꯁꯁꯤ ꯆꯤꯡꯕ ꯀꯨꯏꯔꯦꯕ__ ꯀꯈꯣꯏꯗꯤ ꯃꯣꯏꯅ ꯑꯣꯔꯤꯖꯤꯅꯦꯜꯅꯦꯕ ꯍꯟꯇꯛ ꯑꯃꯨꯛ ꯃꯣꯏꯔꯥꯡꯗꯗꯤ ꯂꯩꯗꯤ ꯂꯩꯕ ꯀꯨꯏꯔꯛꯑꯕ ꯃꯣꯏꯔꯥꯡ ꯑꯣꯔꯤꯅꯠꯇ ꯇꯥꯔꯒꯁꯨ ꯂꯩꯕ ꯀꯨꯏꯔꯛꯑꯕ ꯃꯣꯏ__ ꯇꯔꯦꯠ ꯑꯃꯃꯨꯛ ꯆꯤꯡ ꯈꯠꯂꯦ ꯍꯟꯇꯛ ꯑꯦꯁ ꯁꯤ
ꯎꯝ
ꯑꯩꯗꯤ ꯑꯍꯥꯟꯕꯗ ꯑꯦ ꯁꯤ ꯆꯤꯡꯕꯁꯦ ꯁꯥꯒꯩꯗ ꯆꯤꯡꯕꯣꯏꯅꯤꯡꯉꯦ ꯑꯗꯨ ꯑꯣꯏꯔꯝꯗ꯭ꯔ ꯋꯥꯅꯤ ꯂꯝꯗ ꯆꯤꯡꯕ ꯑꯣꯏ ꯂꯩꯔꯝꯃꯦ
ꯉꯝꯝꯗꯅꯤ ꯀꯩꯅꯣ ꯑꯩꯈꯣꯏ ꯑꯣ ꯕꯤ ꯁꯤ ꯆꯤꯡꯉꯤꯌꯦ
ꯑꯍꯥꯟꯕꯗ ꯑꯩꯁ ꯁꯥꯒꯩꯗ ꯆꯤꯡꯕꯣꯏꯅꯤꯉꯝꯕ ꯑꯗꯨ ꯑꯣ ꯕꯤꯁꯤꯗ ꯆꯤꯡꯉꯦ
ꯎꯝ
ꯈꯣꯏꯗꯤ ꯆꯥꯛ ꯆꯥꯗ꯭ꯔꯤꯌꯦ ꯍꯧꯖꯤꯛꯐꯥꯎ
ꯀꯩꯗꯧꯔꯤꯕ ꯏꯟꯖꯥꯡ ꯊꯣꯡꯉꯤꯔꯣ
ꯂꯥꯏꯔꯤꯛ ꯄꯥꯨꯔꯕ ꯑꯗꯨꯗ ꯉꯥꯍꯥꯛ ꯄꯣꯊꯥꯔꯒ ꯆꯥꯥꯁꯦꯟ ꯇꯧꯟ__
ꯀꯔꯤꯅꯣ ꯑꯁ ꯅꯨꯃꯤꯠꯁꯤꯕꯨ ꯌꯦꯡ ꯀꯥꯔꯣꯝꯗꯣꯏ ꯊꯣꯛꯂꯛꯇꯣꯏꯖꯥꯠꯅꯣ
ꯃꯤꯃꯥ ꯅꯨꯃꯤꯠꯇꯤ ꯑꯗꯨꯝ ꯑꯩꯈꯣꯏ ꯑꯩꯈꯣꯏꯁꯨ ꯑꯗꯨꯝ ꯍꯥꯟꯅꯗꯩ ꯇꯧꯔ ꯂꯥꯛꯑꯕ ꯏꯊꯧ ꯇꯧꯕꯅꯦ ꯅꯨꯃꯤꯠꯁꯨ ꯍꯥꯟꯗꯩ ꯃꯁꯥ ꯇꯧꯔ ꯂꯥꯛꯑꯕ ꯃꯊꯧ ꯇꯧꯔꯛꯑꯦ
ꯑꯥ ꯅꯨꯃꯤꯠꯁꯨ ꯃꯥꯏ ꯃꯊꯧ ꯇꯧꯖꯕꯅꯦ ꯌꯣ
ꯎꯝ
ꯀꯩꯟꯖꯥꯡ ꯆꯥꯗꯣꯏꯕ
ꯏꯟꯁꯥꯡ ꯍꯥꯏꯕꯕꯨ ꯀꯩꯅꯣ ꯏꯟꯁꯥꯡ ꯊꯣꯡꯗꯦ
ꯌꯥ ꯑꯞ ꯑꯩꯈꯣꯏꯗꯤ ꯉꯁꯥꯏ ꯅꯪꯒꯤ ꯆꯥꯛꯁꯨ ꯂꯧꯁꯜꯂꯦ ꯃꯤ ꯆꯥꯛ ꯐꯪꯗꯕꯗꯨꯁꯨ ꯂꯣꯏꯅ ꯑꯩꯈꯣꯏꯅ ꯂꯧꯁꯤꯟꯕꯤꯔꯦ
ꯑꯩ ꯆꯥꯕꯅꯦ ꯑꯗꯨꯝ ꯈꯟꯗꯣꯛ ꯀꯩꯅꯣ ꯂꯦꯝꯕꯁꯨ ꯅꯠꯇꯦ
ꯑꯩꯖꯨ ꯏꯕꯦꯃꯥ ꯄꯥꯞꯃꯨꯃꯟꯗꯅ ꯃꯤ ꯆꯥꯗꯗꯨ ꯈꯜꯂꯒ__ ꯑꯩꯅꯦ ꯆꯥꯁꯟꯕꯗ ꯏꯕꯦꯝꯃ ꯀꯌꯥꯗꯤ ꯋꯥꯒ꯭ꯔꯦ
ꯑꯅꯧꯕ ꯆꯦꯡ ꯎꯝ ꯀꯩꯅꯣꯅꯦ ꯅꯣꯡꯐꯥꯗꯣꯛ ꯂꯥꯛꯄꯒꯤꯀꯣ ꯑꯃꯦꯠꯄ ꯅꯦ ꯄꯤꯖꯩꯁꯦ
ꯎꯝ ꯍꯧꯖꯤꯛ ꯍꯧꯖꯤꯛꯇ ꯀꯟꯅ ꯍꯥꯎꯕ ꯏꯟꯖꯥꯡ ꯍꯥꯏꯇꯥꯔꯒꯗꯤ
ꯃꯨꯠꯁꯣꯔꯤ ꯊꯣꯡꯕ
ꯑꯣꯏꯠ ꯎꯠꯇꯤꯅꯤ ꯏꯕꯦꯝꯃ ꯎꯠꯇꯤ ꯀꯥꯂꯦꯟ ꯊꯥꯗ ꯈ꯭ꯋꯥꯏꯗꯩ ꯍꯥꯎꯕ ꯏꯟꯁꯥꯡ ꯎꯠꯇꯤ ꯁꯧꯒ꯭ꯔꯤ ꯀꯥꯡꯍꯧ
ꯎꯠꯇꯤ ꯇꯞꯇꯥ ꯆꯥꯁꯤꯜꯂꯒ ꯎꯏꯕ
ꯎꯝ ꯑꯗꯒꯤ ꯀꯥꯂꯦꯟꯗ ꯈ꯭ꯋꯥꯏ ꯍꯥꯎꯕ ꯏꯟꯁꯥꯡ ꯍꯥꯏꯔꯒꯗꯤ ꯎꯠꯇꯤ ꯂꯩꯔꯦ ꯀꯥ ꯁꯧꯒ꯭ꯔꯤ ꯀꯥꯡꯍꯧ ꯌꯦꯟꯗꯦꯝ ꯁꯣꯏꯕꯨꯝ ꯏꯔꯣꯝꯕ
ꯁꯒ꯭ꯔꯤꯗ ꯕꯣꯔꯥ ꯊꯥꯛꯑꯒ ꯊꯣꯡꯉꯒ ꯑꯁ ꯊꯥꯡꯖꯤꯡ ꯑꯃꯒ ꯎꯝ
ꯎꯝ ꯍꯩꯖꯤꯖꯨ ꯁꯤꯖꯟ ꯈꯨꯗꯤꯡꯒꯤ ꯍꯩ ꯄꯥꯜꯂꯦꯀꯣ
ꯁꯤꯖꯟ ꯈꯨꯗꯤꯡꯒꯤ ꯍꯩ ꯄꯥꯜꯂꯤ ꯍꯥꯎꯕ ꯍꯥꯎꯇꯕ ꯍꯥꯏꯋꯥꯅꯤ
ꯑꯥ ꯑꯗꯨ ꯁꯤꯖ ꯁꯤꯖꯟꯅꯦꯜ ꯐ꯭ꯔꯨꯠ ꯆꯥꯕꯖꯦ ꯐꯕꯗꯤ
ꯁꯤꯖꯟꯅꯦꯜ ꯐ꯭ꯔꯨꯠ ꯆꯥꯕ ꯐꯩ ꯍꯥꯏꯁꯦ ꯍꯥꯏꯗꯤ ꯋꯦꯗꯔꯗꯨꯒ ꯑꯩꯈꯣꯏꯗꯤ ꯑꯗꯨꯝ ꯆꯨꯁꯟꯅꯔ ꯂꯩꯕꯗꯣ ꯍꯥꯏꯗꯤ ꯁꯤꯃ ꯇꯝ ꯂꯥꯛꯑꯗꯤ ꯁꯤ ꯍꯩ ꯆꯥꯔꯅꯤꯅ ꯀꯥꯂꯦꯟ ꯊꯥꯗꯅ ꯍꯩꯅꯧ
ꯑꯩꯗꯤ ꯍꯩꯅꯧ ꯍꯩꯗꯤ ꯌꯥꯝ ꯆꯥꯖꯕ ꯃꯤꯅꯦ ꯑꯗꯨꯕꯨ ꯑꯗꯨꯝ ꯀꯦꯜꯁꯤꯌꯝꯖꯦ ꯑꯗꯨꯝ ꯋꯥꯠꯂꯦ ꯀꯣꯔꯣꯟ ꯑꯗꯨꯝ ꯍꯨꯏ
ꯀꯔꯤꯅꯣ ꯀꯦꯜꯁꯤꯌꯝ ꯑꯣ ꯎ꯭ꯍꯨꯡ ꯍꯩꯅꯧ ꯂꯩꯔꯦ ꯆꯨꯝꯕ꯭ꯔꯩ ꯐꯪꯕ ꯃꯇꯝ ꯑꯣꯏꯔꯝꯒꯅꯤ ꯍꯧꯖꯤꯛꯁꯦ ꯑꯍꯥꯟꯕ ꯖꯟꯅꯋꯥꯔꯤ ꯖꯟꯅꯋꯥ ꯗꯤꯁꯦꯝꯕꯔ ꯏꯟꯗꯝꯊꯥꯗꯅ ꯆꯨꯔꯐꯣꯟ ꯀꯩ ꯀꯩ ꯍꯩ ꯐꯪꯉꯤ ꯏꯟꯗꯝꯊꯥꯗ ꯍꯪꯕ ꯐꯪꯕ ꯍꯩꯖꯦ ꯆꯣꯔꯐꯣꯟ
ꯅꯣꯕꯥꯞ
ꯅꯣꯕꯥꯞ